ꯇꯥꯕꯔꯣ ꯇꯥꯄ꯭ꯔꯣ ꯇꯥꯏ ꯇꯥꯏ ꯇꯥꯗ꯭ꯔꯣ ꯍꯟꯗ꯭ꯔꯤꯗ ꯂꯩꯔꯤꯗ
ꯅꯣꯏꯗꯤ ꯐꯥꯎꯗꯤ ꯊꯥꯕ ꯂꯣꯏꯔꯕꯣ?
ꯊꯥꯒꯗꯧꯕ ꯅꯠꯇꯦ ꯍꯨꯟꯒꯗꯧꯕꯅꯤ꯫
ꯑꯗꯨ ꯂꯣꯏꯔꯕ ꯍꯥꯏꯕ
ꯍꯧꯖꯤꯛ ꯑꯩꯈꯣꯏ ꯄꯥꯍꯨꯜꯂꯤ꯫ ꯑꯗꯨ ꯂꯣꯏꯔꯗꯤ ꯆꯠꯂꯅꯤ꯫
ꯑꯁꯣꯝꯗꯗꯤ ꯃꯤ ꯈꯔꯒꯤꯗꯤ ꯌꯥꯝ ꯌꯥꯝ ꯁꯥꯡꯕ ꯍꯧꯔꯦ ꯑꯗꯨꯃꯥꯏꯅ ꯍꯨꯟꯕꯤꯕꯗꯣ
ꯑ ꯃꯤ ꯈꯔꯗꯤ ꯎꯝ ꯁꯤꯗꯁꯤ ꯄꯨꯔꯥ ꯂꯣꯏꯅꯕꯔꯦꯗ ꯏꯁꯤꯡ ꯂꯩꯕ ꯀꯥꯡꯕꯨꯗꯤ ꯌꯥꯝ ꯉꯟꯅ ꯂꯣꯏ ꯑꯁ ꯌꯨꯝꯗ ꯂꯩꯕ꯭ꯔꯣ?
ꯍꯣ ꯌꯨꯝꯗ ꯑꯗꯨꯝ ꯂꯩꯌꯦꯗ ꯅꯨꯡꯁꯥ ꯁꯥꯏ ꯅꯨꯡꯁꯥꯗꯤ ꯌꯥꯝ ꯀꯟꯅ ꯊꯣꯛꯇꯕ ꯑꯗꯨꯕꯨ ꯌꯥꯝ ꯁꯥꯕ ꯃꯄꯥꯟ ꯆꯦ ꯊꯣꯛꯕ ꯅꯨꯡꯉꯥꯏꯇꯦꯅ ꯁꯥꯃꯟꯗꯅ
ꯑꯗꯨꯅ ꯁꯥꯕ ꯍꯦꯟꯕꯅꯤꯗ
ꯍꯧꯖꯤꯛꯇꯤ ꯏꯆꯥ ꯅꯨꯨꯄꯤꯁꯨ ꯍꯧꯒꯠꯂꯦ ꯑꯗꯨꯒꯤ ꯑꯗꯨꯝ ꯃꯥ ꯌꯦꯡꯁꯤꯂꯦ꯫ ꯂꯩꯃꯦꯗ
ꯃꯆꯥꯅꯨꯄꯤ ꯑꯃ ꯑꯃꯈꯛꯇ ꯉꯥꯏꯔꯤꯕꯣ?
ꯑꯗꯨꯗꯥꯏꯗꯒꯤ ꯑꯍꯨꯝ ꯁꯨꯔꯦ ꯑꯅꯤ ꯃꯆꯦ ꯑꯅꯤ ꯁ꯭ꯀꯨꯜ ꯆꯠꯈ꯭ꯔꯦ꯫
ꯃꯤ ꯁ꯭ꯀꯨꯜ ꯆꯠꯈꯔꯦ ꯫ ꯐꯖꯤꯅ ꯅꯨꯄꯥꯔꯣ ꯅꯨꯄꯤꯔꯣ?
ꯅꯨꯄꯤ ꯉꯥꯛꯇꯅꯦ ꯏꯆꯦ ꯑꯅꯤꯁꯨ ꯅꯨꯄꯤ ꯉꯥꯛꯇꯅꯦ꯫
ꯂꯣꯏꯔꯦꯍꯦ꯫ ꯅꯨꯄꯥ ꯌꯥꯎꯗꯔꯣ ꯅꯨꯄꯥ ꯄꯥꯝꯗ꯭ꯔꯣ?
ꯑꯁ ꯀꯥꯏꯗꯒꯤ ꯅꯨꯄꯥꯅꯣꯅꯗ ꯅꯨꯄꯥ ꯄꯥꯝꯗꯦ ꯀꯩꯁꯨ
ꯁꯤ ꯋꯥꯔ ꯏꯗꯤ ꯅꯨꯄꯥ ꯄꯥꯝꯗꯦ ꯍꯥꯏꯦ꯫
ꯄ ꯃꯣꯏꯅ ꯄꯤꯔꯛꯇꯕꯗꯨꯕꯨ ꯫
ꯑꯃꯨꯛ ꯌꯦꯡꯒꯗꯕꯅꯤ ꯅꯨ ꯊꯣꯔꯛꯄꯔꯥꯅ꯫ ꯎꯝ꯫
ꯑꯩꯈꯣꯏꯅ ꯄꯥꯝꯅꯁꯨ ꯏꯁꯣꯔꯅ ꯄꯤꯕꯤꯗꯕꯗꯨꯕꯨ꯫ ꯄꯥꯝꯗꯦ꯫
ꯑꯃꯨꯛ ꯄꯣꯛꯈꯤꯅꯤꯅ꯫
ꯈꯪꯗꯦ ꯏꯁꯣꯔꯒꯤ ꯑꯄꯥꯝꯕꯅꯦ꯫
ꯑꯁꯁꯣꯔ ꯑꯄꯥꯝꯕꯥꯅꯤ ꯅꯕꯟꯅꯤꯗ ꯂꯩꯔꯦ꯫
ꯌꯥꯔꯦꯗ꯫
ꯄꯣꯛ ꯄꯣ ꯃꯉꯥ ꯇꯔꯨꯛ ꯇꯔꯦꯠ ꯄꯣꯛꯑꯣ꯫
ꯎꯝ꯫ ꯃꯥꯉꯤ ꯇ꯭ꯔꯣꯛ ꯇ꯭ꯔꯦꯠ ꯄꯣꯛꯄꯤꯔꯒ ꯅꯪ ꯌꯣꯛꯀꯦꯔꯣ꯫
ꯌꯣꯟꯅꯕꯗꯤ ꯅꯕꯥꯅꯤꯅ ꯌꯣꯡꯒꯗꯧꯕꯅꯤꯅꯦ꯫
ꯄꯩꯁꯥ ꯉꯥꯛꯇꯅꯦ ꯄꯩꯁꯥ ꯉꯥꯛꯇ꯫ ꯍꯟꯗꯛꯇꯤ ꯍꯧꯖꯤꯛꯀꯥꯟꯗꯤ ꯊꯥꯏꯅꯒꯤ꯫ ꯃꯇꯝꯒꯨꯝꯕ ꯅꯅꯥꯠꯇ꯭ꯔꯦ ꯈꯪꯕ꯭ꯔꯥ꯫
ꯎꯝ꯫
ꯒꯌꯥꯟ ꯇꯣ ꯃꯦ ꯅꯣꯏ꯫
ꯊꯥꯏꯅꯒꯤ ꯑꯁ ꯏꯆꯤꯟ ꯅꯥꯎꯅ ꯌꯥꯝꯕꯅ ꯐꯕꯅꯤꯗ꯫
ꯍꯣꯏ ꯑꯗꯨꯕꯨꯗꯤ ꯆꯨꯝꯕ ꯍꯧꯖꯤꯛꯇꯤ ꯑꯁ ꯃꯇꯝꯅ ꯃꯇꯝ ꯐꯠꯇꯕꯅꯦ꯫ ꯉꯥꯏ ꯗꯦ ꯗ꯫
ꯑꯗꯨꯝ ꯑꯉꯥꯡ ꯌꯥꯝ ꯄꯣꯛꯄꯤꯔꯒ ꯌꯥꯝ ꯋꯥꯅ ꯈꯔ ꯋꯥꯅꯃꯤ꯫
ꯀꯩꯁꯨ ꯈꯟꯒꯅ ꯀꯩꯁꯨ ꯈꯟꯗꯅ ꯑꯗꯨꯝ ꯀꯩꯅꯣ ꯇꯧꯔꯛꯀꯅꯤꯗ꯫
ꯊꯔꯣ ꯌꯥꯝꯕ꯭ꯔꯣ ꯊꯔꯣ ꯌꯥꯝ ꯂꯩꯕ꯭ꯔꯥ꯫
ꯊꯔꯣꯏ ꯂꯩ꯫
ꯀꯩꯅꯣꯗꯣ ꯑ꯫ ꯌꯥꯝ ꯃꯨꯔꯒ ꯆꯥꯎꯕ ꯖꯥꯇꯨꯔꯥ꯫
ꯂꯧ ꯊꯔꯣꯏ ꯑꯄꯤꯛꯄꯗꯨꯅꯤ ꯑꯆꯥꯎꯕꯗꯤ ꯂꯩꯇꯦꯍꯦ꯫
ꯒ꯭ꯌꯥꯟ ꯇꯥꯗ꯭ꯔꯦꯒ ꯅꯣꯡꯁꯨ ꯁꯨꯛꯇ ꯇꯥꯕꯤꯗꯕ ꯁꯣꯝꯗꯁꯨ꯫ ꯅꯣꯏꯅ ꯏꯁꯤꯡ ꯃꯔꯥꯡ ꯀꯥꯏꯌꯦ ꯍꯥꯏ꯫ ꯑꯩ ꯈꯣꯏ ꯗ ꯏꯁꯤꯡ ꯊꯥꯛꯅꯕ ꯐꯥꯎ ꯂꯩꯇꯦ꯫
ꯑꯗꯨ ꯁꯤꯗ ꯑꯩꯁꯨ ꯀꯃꯥꯏꯅ ꯇꯧꯋꯤ ꯁꯤꯡꯅ ꯃꯔꯥꯡ ꯀꯥꯏ ꯑꯩ ꯈꯣꯏ ꯔꯣꯝꯗꯗꯤ꯫ ꯑꯇꯥꯏꯗꯅꯁꯨ ꯁꯁꯨꯠ ꯂꯩꯇꯦꯕ꯫
ꯅꯣꯏ ꯃꯥꯗꯤ ꯀꯔꯤ ꯊꯕꯛꯁꯨ ꯍꯧꯕ꯭ꯔꯥ ꯉꯁꯤ꯫
ꯌꯨꯝ ꯂꯩꯍꯧꯈꯤꯕꯅꯤꯗ꯫ ꯏꯨ ꯁꯟꯇ꯭ꯔꯤ ꯂꯦꯕ ꯂꯩꯕꯅꯤ꯫ ꯃꯇꯝꯅ ꯐꯠꯇꯕꯅꯤꯅ꯫ ꯌꯦꯡꯁꯤꯟꯗ꯭ꯔꯗꯤ ꯌꯥꯗꯦꯕ꯫
ꯅꯣꯏꯕꯥꯗꯤ ꯂꯧꯒꯤ ꯊꯕꯛ ꯈꯛꯇ ꯁꯨꯕ꯭ꯔꯥ ꯀꯃꯥꯏꯅ ꯇꯧꯒꯦ꯫ ꯀꯩ ꯀꯩ ꯊ ꯀꯩ ꯀꯩ ꯍꯣꯠꯅꯔꯤꯒꯦ꯫
ꯑꯩꯈꯣꯏꯕꯥ ꯊꯕꯛ ꯑꯗꯨ ꯂꯧ ꯈꯛꯇꯅꯤꯗ ꯑꯩꯈꯣꯏ ꯏ ꯃꯥꯅ ꯀꯩꯅꯣ꯫ ꯊꯕꯛ ꯃꯆꯥ ꯑꯃ ꯇꯧꯋꯤ꯫
ꯑꯣ ꯃꯆꯥ ꯑꯣꯏꯔꯝꯃꯔꯣꯏꯗ꯫
ꯃꯆꯥ ꯑꯅꯤꯗ ꯄꯤ ꯇ꯭ꯔꯨꯛ ꯄꯤꯛꯏꯗ꯫
ꯄꯤꯛꯄꯣ꯫ ꯅꯣꯏ ꯅꯣꯏ꯫
ꯅꯦ ꯋꯥ ꯃꯥ ꯃꯥꯜꯂꯦ
ꯄꯨꯡꯀꯤ꯭ꯌꯥ ꯗꯍꯥꯟꯅꯤ
ꯍꯧꯖꯤꯛ ꯄꯨꯡ ꯀꯌꯥ ꯇꯥꯔꯛꯒꯦ
ꯁꯤ ꯄꯔꯣ ꯇꯗꯤ
ꯆ
ꯔꯣ ꯇꯥ ꯑꯗꯨꯌꯦ
ꯍꯨꯟꯕ ꯂꯣꯏꯣꯏꯗꯤ ꯑꯗꯨꯝ ꯆꯠꯂꯅꯤꯗ ꯍꯨꯟꯕ ꯂꯣꯏꯗ꯭ꯔꯦꯗꯒꯤꯅꯦ ꯍꯧꯖꯤꯛ ꯍꯨꯟꯕꯗꯤ ꯍꯧꯔꯦꯕꯨ ꯁꯤꯡꯁꯨ ꯁꯔꯤ
ꯉꯥꯁꯥꯏ ꯅꯨꯡꯁꯥꯁꯨ ꯊꯣꯛꯇꯕ ꯅꯣꯡꯁꯨ ꯆꯨꯗꯕꯀꯣ ꯁꯤꯒꯨꯝꯕ ꯋꯦꯗꯔꯁꯦ ꯌꯥꯝ ꯁꯥꯏ
ꯅꯨꯡꯁꯤꯠ ꯈꯔ ꯂꯥꯛꯑꯗꯤꯀꯣ ꯑꯃꯨꯛ ꯅꯨꯡꯉꯥꯏꯗꯕ ꯅꯨꯡꯁꯤꯠ ꯂꯥꯛꯇ꯭ꯔꯒꯗꯤ ꯋꯥꯔꯅꯤ ꯁꯥꯕꯁꯨ ꯑ ꯉꯁꯤꯗꯤ ꯊꯕꯛ ꯂꯩꯇꯦ ꯆꯠꯊꯣꯛꯅꯤꯡꯉꯥꯏꯅꯤ
ꯑꯩꯔꯣ
ꯑꯣ
ꯑꯩꯗꯤ ꯊꯕꯛ ꯂꯩꯇꯦ ꯁꯨꯝ ꯑꯉꯥꯡ ꯍꯧꯒꯠꯂꯕꯅꯤꯅ ꯑꯗꯨꯝ ꯑꯃꯨꯛ ꯍꯧꯒꯠꯂꯒ ꯐꯝꯔꯥꯒ ꯂꯩꯔꯦꯗꯣ ꯑꯉꯥꯡ ꯁꯤꯟꯅꯔꯒ ꯀꯩꯗꯧꯔꯨꯅꯤ ꯁꯨꯃꯥꯏꯅ ꯁꯨꯝ ꯂꯦꯜꯂꯤꯅꯤ
ꯐꯩꯅꯦ ꯑꯗꯨꯗꯤ
ꯍꯥꯕ ꯀꯣꯇ ꯑꯩꯈꯣꯏꯁꯦ ꯊꯕꯛ ꯃꯄꯥꯟ ꯊꯣꯔꯛꯑꯒ ꯃꯄꯥꯟ ꯊꯣꯛꯔꯒ ꯊꯕꯛ ꯁꯨꯅꯤꯡꯉꯦ
ꯃꯄꯥꯟ ꯊꯣꯛꯂꯑꯒ ꯊꯕꯛ ꯁꯨꯅꯤꯡꯉꯦ ꯑꯦ ꯑꯗꯨꯗꯤ ꯁꯨꯗꯅ ꯀꯩꯗꯕꯒꯦ
ꯑꯉꯥꯡ ꯑꯉꯥꯡ ꯑꯉꯥꯡ ꯂꯥꯎꯕ ꯃꯤ ꯂꯩꯥꯏꯗꯕꯅꯤꯅ ꯎꯄꯥꯏ ꯂꯩꯇꯕ
ꯑꯁ ꯑꯗꯨꯅꯤ ꯉꯟꯅ ꯌꯨꯝ ꯄꯥꯗꯤ ꯑꯗꯨꯃꯥꯏꯅ ꯇꯧꯕ ꯇꯥꯕꯥ
ꯉꯍꯥꯟ ꯅꯤ ꯌꯣꯝ ꯄꯥꯟꯕꯝꯕꯒꯤ ꯃꯍꯥꯎ ꯃꯍꯩꯅꯤꯁꯦ
ꯆ ꯆꯥ ꯍꯨꯝꯅꯔꯤꯗꯣ
ꯄꯥ ꯂꯩ ꯃꯃꯥ ꯃꯄꯥꯒꯤ ꯑꯋꯥꯕ ꯈꯪꯕꯒꯤ
ꯊꯩ ꯈꯥꯏꯗꯦꯁꯨ ꯑ
ꯅꯣꯏꯗꯤ ꯌꯥꯝ ꯌꯥꯝ ꯂꯝ ꯍꯦꯟꯂꯝꯅꯤ ꯅꯨꯄꯥ ꯑꯣꯏꯕꯅꯤꯅꯥ
ꯀꯩꯍ ꯍꯥꯏꯕꯅꯣ
ꯂꯝ ꯌꯥꯝ ꯍꯦꯜꯂꯝꯒꯅꯤ ꯍꯥꯏꯕ ꯅꯨꯄꯥ ꯑꯣꯏꯕꯒꯤ
ꯀꯗꯥꯏꯗ ꯑꯩꯈꯣꯏ ꯅꯨꯄꯥ ꯃꯔꯤꯅꯦ
ꯑꯩꯈꯣꯏꯁꯨ ꯅꯨꯄꯥ ꯃꯔꯤꯅꯦ ꯅꯨꯄꯤ ꯃꯔꯤꯅꯦ ꯑꯩꯈꯣꯏ ꯑꯩꯒ ꯄꯣꯛꯃꯤꯟꯅꯕ ꯀꯣ
ꯑꯩꯗꯤ ꯅꯨꯄꯥ ꯃꯔꯤ ꯅꯨꯄꯤ ꯑꯃ ꯅꯨꯄꯤꯅ ꯃꯌꯥꯏ ꯂꯩꯕ
ꯑꯗꯨ ꯅꯨꯄꯥ ꯌꯥꯝꯃꯁꯨ ꯑꯗꯨꯝ ꯐꯩꯌꯦꯗ ꯂꯧꯒꯤ ꯊꯕꯛꯇ ꯁꯨꯕ ꯃꯇꯝꯗ ꯆꯠꯃꯤꯟꯅꯕꯗꯣ
ꯎ ꯇꯜꯂꯗꯤ ꯂꯣꯏ ꯇꯟꯕ
ꯅꯣꯏꯗ ꯋꯥꯔꯤ ꯁꯥꯔꯒ ꯁꯃꯥꯏꯅ ꯇꯧꯕ꯭ꯔꯥ
ꯑꯁ ꯇꯧꯗꯦꯗ ꯅꯨꯄꯥꯗꯕꯨ ꯅꯨꯄꯥꯗꯤ ꯊꯕꯛ ꯁꯨꯃꯤꯟꯅꯔꯤ ꯃꯆꯤꯟ ꯃꯅꯥꯎ
ꯁꯃꯥꯏꯅ ꯇꯧꯋꯤꯀꯣ
ꯎꯝ
ꯑꯩꯈꯣꯏꯁꯨ ꯑꯩꯈꯣꯏꯒꯤ ꯏꯌꯥꯝꯕꯁꯤꯡꯁꯨ ꯂꯣꯏꯅ ꯋꯥꯗꯣ ꯌꯥꯝꯕ ꯋꯥ ꯉꯥꯡꯕꯥꯗꯗꯤ ꯌꯥꯝ ꯇꯟꯕ ꯋꯥ ꯉꯥꯡꯕꯥꯁꯨ ꯃꯃꯜ ꯄꯤꯔꯒ ꯋꯥ ꯑꯗꯨꯝ ꯉꯥꯡꯕꯀꯣ
ꯑꯩ ꯑꯩꯗꯤ ꯏꯅꯥꯎꯄꯥꯁꯤꯡꯕꯨꯗꯤ ꯃꯣꯏꯗꯤ ꯊꯕꯛ ꯁꯨꯕꯗꯤ ꯑꯗꯨꯝ ꯀꯩ ꯍꯥꯏꯅꯤ ꯋꯥꯔꯤ ꯋꯥꯇꯥꯏ ꯁꯥꯔꯒ ꯅꯣꯛꯑꯒ ꯑꯗꯨꯃꯥꯏꯅ ꯇꯧꯋꯦꯕ ꯑꯩꯗꯤ ꯊꯕꯛ ꯁꯨ ꯀꯥꯟꯗꯗꯤ ꯋꯥ ꯉꯥꯡꯕꯥ ꯁꯦ ꯀꯌꯥꯝ ꯍꯩꯅꯗꯕ ꯆꯥꯗ ꯑꯗꯨꯝ
ꯑꯗꯨꯅꯦ ꯑꯗꯨꯒꯨꯝꯕꯥꯁꯨ ꯂꯩꯌꯦ ꯍꯣꯏ ꯑꯩꯁꯨꯅꯦꯗ ꯊꯕꯛ ꯁꯨꯔꯒ ꯂꯩꯕ ꯑꯗꯨ ꯀꯥꯟꯗ ꯋꯥꯔꯤ ꯁꯥꯕꯁꯤ ꯇꯥꯕ ꯐꯥꯎ ꯌꯥꯝ ꯋꯥꯏ
ꯈꯪꯗꯦꯗ ꯏꯁꯤꯡꯈꯔ ꯌꯥ ꯃꯕꯤꯗ
ꯑꯗꯣ ꯅꯪꯒꯤ ꯑꯥ ꯄꯣꯛꯃꯤꯟ ꯅꯥꯕꯁꯦ ꯅꯨꯄꯤꯀꯥꯌꯥꯅꯦꯕ
ꯎꯝ ꯎꯝ ꯇꯟ ꯇꯟ ꯊꯕꯛ ꯁꯨꯕꯁꯦꯗꯤ ꯇꯟꯗꯤ ꯐꯖꯅ ꯇꯟꯅꯤꯡꯕ ꯃꯥꯜꯂꯤ
ꯇꯟꯕ ꯌꯥꯗ꯭ꯔꯦ ꯍꯧꯖꯤꯛ ꯌꯨꯝ ꯄꯥꯟꯗ꯭ꯔꯤꯉꯩꯗꯒꯤ ꯐꯖꯅ ꯁꯦꯚꯤꯡ ꯇꯧꯔꯒ ꯌꯨꯝ ꯄꯥꯜꯂꯀꯥꯟꯗ ꯌꯥꯝ ꯅꯨꯡꯉꯥꯏꯅ ꯄꯥꯅ ꯉꯥꯏ ꯇꯧ ꯇꯧꯅꯤ
ꯎ ꯈꯡꯗ꯭ꯔꯦ ꯍꯧꯖꯤꯡꯀꯥꯟ ꯂꯩꯁꯥꯁꯤꯡꯁꯨ ꯊꯥꯖꯗ꯭ꯔꯦꯗ ꯅꯣꯏꯅ ꯅꯨꯄꯥ ꯊꯥꯖꯗꯕꯒꯨꯝꯕ ꯑꯩꯈꯣꯏꯁꯨ ꯅꯨꯄꯤ ꯊꯥꯖꯗꯕꯅꯤ ꯎꯝ ꯍꯣꯔꯦꯟꯇꯤ ꯀꯩ ꯌꯦꯟꯁꯥꯡ ꯊꯣꯡꯕ ꯇꯥꯔꯦ
ꯅꯨꯡꯗꯥꯡꯔꯣ
ꯎꯝ
ꯅꯨꯡꯗꯥꯡꯗꯗꯤ ꯈꯪꯗꯦ ꯈꯣꯏ ꯑꯩꯈꯣꯏ ꯌꯨꯝꯊꯪꯅꯕꯗ ꯄꯁꯇꯔ ꯂꯩꯌꯦꯕꯀꯣ
ꯑ
ꯏꯃꯥꯅ ꯍꯋꯥꯏ ꯈꯔ ꯄꯤꯔꯛꯄ ꯂꯩꯌꯦ ꯑꯗꯨ ꯊꯣꯡ
ꯎꯝ ꯐꯩ ꯐꯩ ꯢꯁ ꯊꯔꯣꯏꯁꯤ ꯌꯥꯝ ꯂꯩꯅꯤ ꯊꯥꯔꯣꯏ ꯈꯨꯠꯂꯁꯤꯔ ꯍꯪꯗꯦꯗ
ꯈꯨꯜꯂꯣ ꯗꯅ ꯈꯨꯜꯂꯒ ꯑꯃꯦꯠꯕ ꯆꯥꯊꯣꯛꯑꯣ
ꯊꯔꯣꯏ ꯆꯥꯗꯕꯁꯨ ꯈꯔ ꯂꯩꯕ ꯌꯨꯝꯗ
ꯁꯤ ꯆ ꯗꯨꯁꯨ ꯆ ꯩ ꯆꯥ ꯂꯣꯉꯌꯥ
ꯈꯪꯗ꯭ꯔꯦ ꯑꯩ ꯀꯩꯃꯥꯏꯇꯧꯕꯅꯣ ꯊꯔꯣꯏ ꯆꯥꯕ ꯁꯔꯨꯛꯄꯨꯗꯤ ꯁꯥ ꯉꯥ ꯆꯥꯕꯅ ꯐꯠꯇ꯭ꯔꯣ ꯂꯧ ꯂꯣꯏ ꯂꯧ ꯂꯣꯏꯕꯅꯤꯅ ꯉꯁꯤꯗꯤ ꯈꯔ ꯍꯤꯟꯖꯥꯡ ꯍꯧꯗ꯭ꯔꯗꯤ ꯌꯥꯔꯔꯣꯏ ꯇꯥꯕ꯭ꯔꯣ
ꯑꯣꯏ ꯇꯥꯏ
ꯑꯗꯨꯗꯤ
ꯇꯥꯏꯌꯦ ꯇꯥꯏꯌꯦ
ꯏꯁꯤꯡ ꯂꯣꯏ ꯆꯥꯎ ꯂꯩꯏ ꯃꯤ ꯃꯤ ꯑꯇꯣꯞꯄ ꯂꯧꯁꯨ ꯏꯁꯤꯡꯗꯤ ꯃꯔꯥꯡ ꯀꯥꯏꯔꯦ
ꯑ
ꯍꯟꯗꯛ ꯈꯪꯗ꯭ꯔꯦꯗ ꯂꯧ ꯂꯣꯏꯔꯒ ꯑꯃꯨꯛ ꯀꯩꯗꯧꯕ ꯇꯥꯔꯅꯤ